ꯎꯝ
ꯀꯤꯌꯣꯀꯣ
ꯍꯥꯥ
ꯀꯩꯗꯧꯕꯒꯤꯔꯣꯕ
ꯈꯪꯗꯦ ꯀ꯭ꯔꯤ ꯇꯧꯕꯒꯤꯔꯣ
ꯕꯦꯔꯥꯅꯤꯍꯦ ꯅꯪꯗꯤ ꯀꯩꯗꯧꯔꯤꯅꯣ
ꯍꯨꯖꯤꯛꯇꯤ ꯀꯩꯁ ꯇꯧꯗꯦ
ꯎꯝ ꯈꯨꯟꯗ ꯂꯩꯕ꯭ꯔꯣ
ꯆꯥꯛ ꯆꯥꯛ ꯆꯥꯕ ꯑꯣꯏꯔꯔꯣꯏꯌꯦ
ꯈꯨꯟꯗ ꯂꯩꯕ꯭ꯔꯣ
ꯍꯥꯥ
ꯈꯨꯟꯗ ꯂꯩꯕ꯭ꯔꯥ
ꯑꯥ ꯂꯩꯌꯦ ꯀꯩꯅꯣꯗ ꯃꯤꯁꯦꯁ ꯊꯥꯔꯛꯀꯦ ꯌꯦꯡꯉꯣꯀꯣ
ꯑꯣ ꯑꯣ ꯊꯥꯔꯣ ꯊꯥꯔꯣ
ꯋꯥꯖꯨ ꯑꯗꯨꯝ ꯉꯥꯡꯉꯣ
ꯉꯥꯡꯒꯦ ꯉꯥꯡꯒꯦ
ꯑꯩ ꯑꯩꯁꯤ ꯂꯣꯏꯔꯒ ꯆꯥꯛ ꯆꯥꯈꯤꯒꯦ ꯑꯗꯨꯒ ꯑꯩ ꯂꯣꯏꯔ‌ ꯀꯥꯟꯗ ꯃꯨꯛꯀ ꯍꯥꯏꯔꯛꯀꯦ
ꯎꯝ ꯀꯔꯤ ꯏꯟꯁꯥꯡ ꯆꯥꯕ꯭ꯔꯣ
ꯈꯪꯗꯦ ꯀꯩ ꯏꯟꯁꯥꯡ ꯊꯣꯡꯕ꯭ꯔꯥ ꯈꯪꯗꯦ ꯆꯥꯛ ꯆꯥꯗ꯭ꯔꯤ
ꯊꯦꯡꯉꯦ ꯆꯥꯊꯣꯅ
ꯎꯝ ꯃꯁꯤ ꯂꯣꯏꯔꯒ ꯆꯥꯈ꯭ꯔꯒꯦ
ꯎꯝ ꯕꯣꯜ ꯌꯦꯡꯉꯤꯔꯣ ꯅꯁꯤ
ꯋꯥꯠꯂꯤꯗ ꯇꯥꯕ꯭ꯔꯣ
ꯑꯥ
ꯋꯥꯠꯂꯤꯗ ꯗꯤꯁ ꯃꯟ ꯐꯥꯎ ꯍꯥꯏꯕꯅꯤꯗ
ꯑꯗꯣ ꯀꯨꯏꯔꯔꯣꯏꯅ
ꯎꯝ ꯀꯨꯏꯔꯔꯣꯏ ꯑꯁꯦꯡꯕꯗꯤ ꯂꯥꯁ ꯃꯟꯗꯒꯤ ꯍꯧꯕ ꯈꯔ ꯀꯨꯏꯔ ꯃꯥꯜꯂꯦꯗ ꯍꯧꯕ
ꯑꫭ
ꯅꯪꯗꯤ ꯀꯨꯏꯗ꯭ꯔꯤꯕꯣ ꯌꯥꯎꯕ
ꯀꯨꯏꯗ꯭ꯔꯤꯌꯦ ꯀꯨꯏꯗ꯭ꯔꯤꯌꯦ
ꯑꯗꯨꯒꯤꯅꯤꯅꯦ
ꯅꯪꯗꯤ ꯀꯨꯏꯔꯕꯣ
ꯂꯥꯁ ꯃꯟꯒꯤ ꯂꯥꯁ ꯋꯤꯛ ꯑꯗꯥꯏꯗ
ꯎꯝ
ꯑꯩ ꯀꯅꯥꯒ ꯂꯩꯕꯔꫭ ꯍꯧꯖꯤꯛꯇꯤ
ꯏꯃꯥ ꯍꯣꯏ ꯂꯩꯌꯦ
ꯀꯩꯀꯩ ꯇꯧꯔꯤꯅꯣ ꯍꯟꯗꯛꯇꯤ
ꯑꯩꯗꯤ ꯍꯤꯞꯄꯤꯌꯦ ꯌꯦꯡꯉꯣ
ꯑꯥ ꯈꯪꯗꯔꯦ ꯑꯦ ꯈꯪꯗꯔꯦ ꯈꯪꯗꯔꯦ ꯋꯥ ꯉꯥꯡꯉꯣ ꯋꯥ ‌ꯉꯥꯡ
ꯋꯥ
ꯑꯣ ꯑꯩ ꯑꯗꯨꯗꯣ ꯀꯣꯟꯅ ꯍꯥꯏꯕꯤꯒꯦꯀꯣ ꯇꯥꯕ꯭ꯔꯣ
ꯑꯥ
ꯑꯩ ꯀꯣꯟꯅ ꯍꯥꯏꯗꯤ ꯀꯩꯅꯣꯗ ꯋꯥꯆꯦꯞꯇ ꯑꯗꯨꯒꯤꯗꯤ
ꯍꯣꯏ ꯍꯣꯏ ꯍꯣꯏ ꯎꯝ‌ꯎꯝ ꯍꯣꯏ ꯍꯣꯏ ꯐꯔꯦ ꯑꯗꯨꯗꯤ
ꯍꯌꯦꯡ ꯍꯌꯦꯡꯗꯤ ꯀꯥꯏ ꯆꯠꯀꯦꯔꯣ ꯌꯨꯝꯗ ꯑꯗꯨꯝ ꯂꯩꯒꯦꯔꯣ
ꯎꯝ ꯂꯩꯒꯅꯤ ꯅꯪꯗꯤ ꯑꯃꯨꯛꯀ ꯂꯧ ꯆꯠꯇꯣꯏꯔꯥ
ꯃꯣꯔꯅꯤꯡ ꯑꯁ ꯍꯌꯦꯡꯁꯦ ꯈꯪꯗꯦ ꯍꯌꯦꯡ ꯑꯣꯐ ꯇꯧꯔꯒꯦ
ꯎꯝ ꯔꯦꯁ ꯇꯧꯔꫭ
ꯔꯦꯁ ꯇꯧꯒꯦ ꯉꯁꯤ ꯕꯣꯜ ꯂꯩꯕꯅꯤꯅ ꯕꯣꯜ ꯌꯦꯡꯉꯒ ꯍꯧꯒꯠꯄ ꯉꯝꯃꯣꯏꯕ
ꯎꯝ ꯐꯣꯟꯗ ꯀꯔꯝꯃꯥꯏꯅ ꯌꯦꯡꯕ꯭ꯔꯣ ꯀꯔꯤ ꯑꯦꯞꯇ ꯌꯦꯡꯕ꯭ꯔꯥ
ꯕꯣꯜꯂꯣ
ꯎꯝ
ꯇꯤꯚꯤꯗ ꯌꯦꯡꯉꯦ ꯑꯦꯞꯇꯁꯨ ꯑꯗꯨꯝ ꯌꯦꯡꯉꯦ ꯀꯩꯅꯣꯗ
ꯀꯔꯤ
ꯑꯦꯞꯁ ꯅꯠꯇꯦ ꯂꯤꯡ ꯂꯩꯌꯦ ꯑꯩ ꯍꯣꯔꯦꯟ ꯊꯥꯕꯤꯔꯛꯀꯦ ꯅꯪ ꯌꯦꯡꯒꯦ ꯍꯥꯏꯔꯗꯤ
ꯑꯣ ꯊꯥꯔꯛꯑꯣ
ꯏꯄꯤꯛ ꯏꯁꯄꯣꯔꯁ ꯍꯥꯏꯅꯀꯣ ꯒꯨꯒꯜꯗ
ꯄꯣꯔꯇꯨꯒꯜꯒ ꯏꯁꯄꯦꯟ ꯍꯥꯏꯕ꯭ꯔꯥ
ꯎꯝ
ꯎꯝ ꯌꯦꯡꯒꯦ ꯑꯩꯗꯤ ꯏꯁꯄꯦꯟ
ꯑꯧꯁ
ꯅꯪꯗꯤ
ꯑꯩ ꯃꯣꯖꯨꯂꯥꯅꯤ
ꯇꯜꯂꯦ
ꯑꯩꯁ
ꯑꯩꯗꯤ ꯒꯦꯕꯤ ꯒꯦꯕꯤ ꯈꯪꯕ꯭ꯔꯥ ꯑ ꯁꯄꯦꯟꯒꯤ ꯒꯦꯕꯤꯗꯣ꯫
ꯒꯦꯕꯤ ꯄꯦꯗ꯭ꯔꯤ ꯈꯪꯉꯦ ꯫
ꯗꯨ ꯑꯣꯏꯅ ꯇꯧꯔꯒꯦ꯫
ꯍꯣ ꯇꯧ ꯍꯣꯠꯅꯕꯤꯌ
ꯎꯝ
ꯕꯦꯠꯇꯜ ꯁꯤꯔꯣ ꯑꯦ
ꯑꯥ ꯇꯧꯁꯦ
ꯑꯦ
ꯎꯝ
ꯀꯤꯒꯣ ꯑꯩꯁ ꯍꯦꯛ ꯍꯥꯏꯔꯒꯦ ꯍꯦꯛ ꯌꯥꯔꯛꯏꯗꯣ꯫
ꯇꯦꯟ ꯉꯝꯒꯅꯤ ꯌꯦꯡꯉꯣ ꯁꯣꯏꯗꯕꯤꯗ꯫
ꯈꯪꯗ꯭ꯔꯦꯗ ꯉꯝꯕ ꯉꯝꯃꯦꯗꯅ ꯑꯩꯗꯤ ꯑꯩꯒꯤ ꯃꯣꯠ ꯇꯗꯤ ꯄꯣꯔꯇꯨꯒꯜ ꯉꯝꯒꯅꯤꯗ ꯃꯪ ꯅꯨꯡꯉꯥꯏꯌꯦꯕ꯫
ꯏꯁ ꯁꯤ ꯁꯤ ꯫ ꯍꯣꯏ ꯄꯣꯔꯒꯜꯁꯦ ꯗꯥꯎꯗꯤ ꯀꯜꯂꯦ ꯗꯥꯎ ꯐꯩꯌꯦ ꯫ ꯅꯦꯃꯥꯔꯗꯤ ꯗꯥꯎ ꯌꯥꯗ꯭ꯔꯦꯅꯦ꯫
ꯅꯦꯃꯥꯔ ꯀꯞꯈ꯭ꯔꯦ ꯈꯪꯗꯦ ꯉꯁꯤꯁꯨ ꯀꯅꯥ ꯀꯞꯇꯣꯏꯔꯥ ꯄꯥꯈꯠꯂꯦ꯫ ꯌꯦꯡꯃ
ꯗꯤꯁ ꯏꯌꯥꯔ ꯍꯟꯗꯛ ꯆꯍꯤꯒꯤ ꯑꯩꯒꯤ ꯃꯨꯠ ꯅꯨꯡꯉꯥꯏꯒꯗꯕ ꯅꯨꯡꯉꯥꯏꯔꯣꯏꯗꯕ ꯗꯤꯖꯤꯖꯟ ꯂꯧꯗꯣꯏꯅꯤ ꯉꯁꯤ ꯅꯨꯃꯤꯠ ꯂꯧꯗꯣꯏꯅꯤ꯫
ꯑꯡ ꯁꯄꯦꯟ ꯉꯝꯔꯗꯤ ꯐꯖꯔꯅꯤ꯫
ꯑꯁ ꯐꯔꯦꯅꯦ ꯅꯪꯁꯤ ꯑꯗꯨꯗꯤ ꯍꯦꯟꯃꯟꯗ꯭ꯔꯣ꯫
ꯁꯄꯦꯟꯗꯤ ꯃꯤ ꯋꯥꯔꯜ ꯀꯞ ꯂꯧꯈ꯭ꯔꯕꯗꯨꯕꯨ ꯀꯩ ꯑꯃꯨꯛꯀ ꯅꯪꯗꯤ꯫
ꯍꯨꯝ ꯅꯦꯃꯥꯔ ꯈꯣꯏꯗꯣ ꯃꯣꯏꯁ ꯏ ꯁꯤꯈ꯭ꯔꯕꯗꯣ ꯑꯃꯨꯛꯀ ꯁꯟꯅꯔꯔꯣꯏꯒꯣ ꯅꯦꯛꯁꯇ꯫
ꯅꯣꯛ ꯑꯥꯎꯠ ꯁꯇꯦꯁ
ꯎꯝ ꯑꯗꯨꯒꯤꯅꯤꯅ ꯃꯥꯅ ꯀꯞꯄꯗꯣ꯫
ꯎꯝ ꯂꯥꯁ ꯗꯥꯟꯁ ꯇ ꯀꯞꯈ꯭ꯔꯦ‌ ꯃꯥ꯫
ꯎꯝ ꯆꯨꯝꯃꯦ꯫ ꯉꯝꯔꯗꯤ ꯌꯥꯝ ꯅꯨꯡꯉꯥꯏꯒꯗꯕꯅꯦ꯫
ꯉꯝꯕ ꯌꯥꯕꯅꯤꯗ ꯉꯔꯥꯡꯗꯣ ꯃꯣꯏ ꯉꯝꯕꯗꯤ ꯌꯥꯕꯅꯦꯕ ꯉꯔꯥꯡꯗꯣ꯫ ꯐꯔꯁ ꯍꯥꯜꯐꯇ ꯒꯣꯜ ꯆꯟꯅꯗ꯭ꯔꯤꯉꯩꯗ ꯃꯣꯏ ꯕꯔ꯭ꯖꯤꯜ ꯀꯩꯅꯣ ꯐꯪꯉꯦꯕ ꯄꯤꯅꯥꯜꯇꯤ ꯐꯪꯉꯦꯕ ꯑꯗꯨꯗꯣ ꯃꯣꯏ ꯇꯤꯝꯃꯦꯠꯅ‌ ꯆꯟꯕꯤꯗꯕ ꯀꯤꯞꯄꯔꯅ ꯁꯦꯐ ꯇꯧꯒꯤꯕ ꯑꯗꯨꯗꯤ
ꯆꯟꯕ ꯌꯥꯗ꯭ꯔꯣ꯫
ꯅꯦꯃꯥꯔ ꯆꯪꯗ꯭ꯔꯤꯌꯦ ꯑꯗꯨꯗꯗꯤ ꯃꯥ ꯁꯞꯁꯇꯤꯇ꯭ꯌꯨꯠꯇ ꯆꯪꯂꯛꯄꯅꯦ꯫
ꯑꯁ ꯀꯔꯤꯒꯤ ꯁꯞꯇꯤꯇ꯭ꯨꯌꯠꯇ ꯊꯝꯕ꯭ꯔꯣ꯫
ꯃꯥꯗꯨ ꯏꯟꯖꯨꯔꯤ ꯈꯔ ꯂꯩꯕꯤꯕ ꯐꯨꯜꯂꯤ ꯔꯤꯀꯣꯚꯔ ꯇꯧꯗꯔ꯭ꯤꯕ ꯑꯗꯨꯒꯤꯅꯤꯗ ꯫
ꯑ ꯑꯣ ꯃꯥꯒꯤ ꯈꯣꯡ ꯇꯦꯛꯄꯥꯗꯣ ꯀꯣ
ꯎꯝ ꯐꯤꯖꯤꯀꯦꯜꯗꯤ ꯈꯤꯇꯪ ꯁꯣꯜꯂꯦꯗꯅꯤ ꯃꯗꯤ ꯑꯗꯨꯝ ꯃꯍꯧꯁꯥꯗꯒꯤ
ꯎꯝ
ꯑꯗꯒꯤ ꯂꯥꯁ ꯃꯤꯅꯤꯠꯇ ꯑꯃꯗꯤ ꯆꯥꯟꯒꯤꯕꯅꯤ ꯃꯥ ꯂꯥꯁ
ꯎꯝ ꯑꯗꯨꯅꯤ
ꯍꯦ ꯍ ꯍꯣꯔꯦꯟꯖꯦ ꯅꯣꯡ ꯇꯗ꯭ꯔꯥꯗꯤ ꯐꯅꯤ ꯍꯣꯔꯦꯟꯖꯦ ꯅꯣꯡꯆꯨꯗ꯭ꯔꯗꯤ ꯐꯥꯅꯤꯕꯣ
ꯅꯣꯡ ꯆꯨꯔꯅꯤ ꯉꯁꯤꯗꯤ ꯑꯗꯨꯝ ꯆꯨꯈ꯭ꯔꯅꯤ
ꯅꯣꯏ ꯌꯨꯝꯗ ꯆꯨꯕ꯭ꯔꯣ ꯉꯁꯥꯏ
ꯍꯣꯏ ꯀꯟꯅ ꯆꯨꯔꯦ ꯍꯧꯖꯤꯛꯇꯤ ꯈꯔ ꯐꯈꯔꯦ ꯍꯣꯔꯦ ꯑꯃꯨꯛꯀ ꯎꯝ ꯏꯁ ꯋꯦꯁ ꯅꯣꯠ ꯁꯎꯥꯋꯨꯠ ꯅꯪꯒꯤ ꯌꯨꯝ ꯀꯗꯥꯏꯔꯣꯝꯗꯔꯥ
ꯌꯨꯝꯁꯦ ꯀꯩꯅꯣꯔꯣꯝꯗ ꯂꯣꯛꯇꯥꯛ ꯄ꯭ꯔꯣꯖꯦꯛꯔꯣꯝꯗ
ꯎꯝ ꯎꯝ ꯎꯝ ꯎꯝ
ꯑꯦꯛꯖꯦꯛꯇꯤ ꯍꯥꯏꯅꯤꯡꯗ꯭ꯔꯦ
ꯎꯝ
ꯅꯪꯗꯤ
ꯑꯩꯗꯤ ꯖꯤꯔꯤꯁꯥꯏꯗ
ꯑꯣ ꯑꯁ ꯌꯝ ꯂꯞꯄꯤꯅꯦ
ꯂꯞꯄꯦ
ꯖꯤꯔꯤꯔꯣꯝꯗ ꯈꯪ ꯂꯣꯡꯀꯥꯎꯗꯒꯤ ꯏꯃꯥꯟꯅꯕꯤ ꯑꯃ ꯂꯩꯌꯦ
ꯀꯔꯣ ꯑꯦꯛꯁꯔꯣ
ꯅꯠꯇꯦ ꯑꯈꯣꯏ ꯀꯩꯅꯣ ꯏꯂꯚꯦꯟ ꯇꯨꯌꯦꯜꯞ ꯀꯃꯤꯟ ꯀꯥꯃꯤꯟꯅꯔꯝꯕꯒꯣ
ꯑꯣ ꯑꯣ
ꯃꯥꯗꯣ ꯏꯂꯚꯦꯟ ꯀꯥꯕ ꯃꯇꯝꯗ ꯀꯩꯅꯣ ꯇꯨꯋꯦꯜꯐꯇꯣ ꯀꯩ ꯍꯥꯏꯁꯤꯔꯥ ꯀꯕ ꯂꯣꯏꯗꯕꯤ ꯀꯣꯏ ꯀꯥꯕ ꯂꯣꯏꯗꯕꯤ ꯆꯠꯈ꯭ꯔꯦꯕ ꯃꯥꯗꯣ ꯃꯀꯣꯛꯇꯣ ꯎꯝ ꯑꯗꯨ ꯅꯠꯇꯦ ꯂꯥꯏꯔꯤꯛꯇꯣ ꯌꯥꯝꯅ ꯄꯥꯕ ꯉꯝꯗꯕꯀꯣ ꯃꯀꯣꯛꯀꯤ ꯂꯩꯅꯥ ꯈꯔ ꯂꯩꯥꯕ ꯃꯥꯜꯂꯦ ꯎꯝ ꯗꯨꯒꯤ ꯑꯗꯨꯒꯤꯅꯤꯗ
ꯀꯔꯤ ꯑꯦꯟꯖꯥꯡ ꯆꯥꯒꯦꯔꯥ ꯉꯥꯁꯤꯗꯤ
ꯀꯤꯆꯟꯗ ꯀꯔꯤ ꯊꯣꯡꯍꯧꯕ꯭ꯔ ꯏꯟꯁꯥꯡ ꯍꯥꯟꯅ ꯌꯦꯡꯉꯒ ꯍꯥꯎꯕ ꯍꯥꯎꯕ ꯊꯣꯡꯗꯗꯤ ꯆꯥꯅꯤꯡꯗꯦꯕ ꯆꯥꯕ ꯃꯇꯝꯗ ꯍꯦꯛ ꯀꯧꯔꯒ ꯆꯪꯉꯒ ꯏꯟꯁꯥꯡꯗꯨ ꯁꯔꯄ꯭ꯔꯥꯏꯖꯁꯨ ꯌꯦꯡꯉꯗꯤ ꯎꯔꯗꯤ ꯆꯥꯕꯁꯨ ꯈꯤꯇꯪ ꯁꯪꯉꯤꯗꯅ ꯍꯥꯟꯅ ꯈꯪꯂꯥꯒ ꯍꯥꯟꯅ ꯍꯥꯎꯔꯝꯗ꯭ꯔꯗꯤ ꯇꯜꯂꯦꯕ
ꯎꯝ ꯑꯗꯨꯅꯦ
ꯅꯪꯗꯤ ꯅꯆꯤꯟ ꯅꯅꯥꯎ ꯀꯌꯥꯔꯣ
ꯑꯩꯅꯪꯉꯣꯟꯗ ꯍꯥꯏꯈ꯭ꯔꯕ ꯅꯠꯇ꯭ꯔꯣꯅꯦ
ꯀꯥꯎꯋꯦꯗ
ꯃꯔꯤ
ꯑꯣ ꯅꯪꯅ
ꯎꯝ ꯑꯩꯅ ꯑꯍꯟꯀꯤ ꯃꯈꯥꯗ
ꯑꯣ ꯍꯥꯏꯗ꯭ꯔꯤꯗ ꯀꯗꯥꯏꯗꯒꯤ
ꯅꯪꯗꯤ ꯑꯩꯗꯤ ꯍꯥꯏꯕꯒꯨꯝ ꯇꯧꯋꯦꯕ
ꯍꯥꯏꯗꯦ ꯍꯥꯏꯗꯦ ꯎꯝ ꯑꯩꯈꯣꯏꯅ ꯃꯉꯥ
ꯎꯝ ꯅꯨꯄꯤ ꯀꯌꯥ ꯅꯨꯄꯥ ꯀꯌꯥ
ꯅꯨꯄꯤ ꯑꯍꯨꯝ ꯅꯨꯄꯥ ꯑꯅꯤ
ꯎꯝ ꯅꯪꯅ ꯑꯍꯟ
ꯀꯗꯥꯏꯗꯩꯅꯣ ꯑꯩꯅ ꯅꯠꯇꯦꯍꯦ
ꯂꯥꯁ ꯔꯥ ꯍꯨꯏꯁ ꯅꯨꯡꯉꯥꯏꯔꯝꯒꯅꯤꯅ ꯑꯗꯨꯗꯤ ꯂꯥꯁꯇꯤ
ꯑꯥꯑꯦ ꯎꯝ ꯏꯃꯥꯅ ꯀꯣꯜ ꯇꯧꯔꯛꯕꯁꯤꯡ ꯑꯗꯨꯃꯥꯏ ꯉꯥꯛꯇꯪ ꯍꯥꯏ ꯂꯥꯁ ꯁꯤꯟ ꯅꯨꯡ__ ꯅꯨꯡꯉꯥꯏꯕ꯭ꯔꯥ ꯅꯨꯡꯉꯥꯏꯔꯝꯅꯤ ꯅꯨꯡꯉꯥꯏꯔꯝꯅꯤ ꯍꯥꯏ ꯎꯝ ꯀꯗꯥꯏꯗꯒꯤ
ꯅꯪ ꯑꯥ ꯑꯌꯥꯝꯕꯗ ꯀꯣꯜ ꯇꯧꯕ ꯅꯨꯄꯤꯗ ꯇꯧꯔꯝꯅꯤꯀꯣ
ꯑꯩꯔꯣ ꯏꯃꯥꯟꯅꯕꯤ ꯉꯥꯛꯇꯅꯦ ꯑꯩꯈꯣꯏ ꯀꯣꯂꯦꯖ ꯁꯤꯅꯤꯌꯥꯔꯁꯤꯡ ꯃꯣꯏ ꯊ꯭ꯔꯨꯗꯒꯤ ꯑꯩꯖꯨ ꯌꯥꯎꯌꯦꯕ ꯑꯗꯨꯒꯤ ꯏꯃꯥꯟꯅꯕꯤ ꯌꯥꯝ ꯌꯥꯎꯋꯤ ꯑꯗꯨꯗ
ꯎꯝ
ꯑꯩꯈꯣꯏ ꯖꯨꯅꯤꯌꯔꯁꯨ ꯌꯥꯎꯋꯦ ꯁꯤꯅꯤꯌꯔꯁꯨ ꯌꯥꯎꯋꯦ ꯑꯗꯨꯒꯤ ꯋꯥꯔꯤ ꯁꯥꯟꯅꯕꯁꯨ ꯅꯨꯡꯉꯥꯏꯌꯦꯕ
ꯎꯝ ꯑꯗꯨꯅꯦ
ꯍꯧꯖꯤꯛꯇꯤ ꯃꯣꯏ ꯄꯥꯛ ꯑꯦꯛꯇꯤꯞ ꯑꯣꯏꯈꯤꯗ꯭ꯔꯦꯗ ꯃꯣꯏꯅ ꯑꯦꯇꯤꯞ ꯑꯣꯏꯕꯗꯤ ꯅꯨꯡꯗꯥꯡ ꯊꯦꯡ ꯀꯥꯟꯗ ꯇꯦꯟ ꯇꯦꯟꯗꯒꯤ ꯍꯧꯔꯅꯤꯡꯕ ꯃꯣꯏ ꯑꯩꯇꯤꯐ ꯂꯩꯕ ꯑꯗꯨ ꯃꯇꯝꯗꯗꯤ ꯁꯥꯟꯅꯅꯤꯡꯗꯕ ꯋꯥꯔꯤꯅ
ꯎꯝ
ꯃꯤ ꯂꯣꯏ ꯇꯨꯝꯒ꯭ꯔꯗꯤ ꯅꯨꯡꯉꯥꯏꯇꯕꯀꯣ ꯃꯤ
ꯎꯝ
ꯅꯪꯗꯤ ꯀꯅꯥꯅꯥ ꯁꯅꯥꯕ꯭ꯔꯣ ꯅꯨꯄꯥ ꯉꯥꯛꯇꯥ
ꯅꯠꯇꯦ ꯍꯦ ꯅꯨꯄꯤ ꯁꯥꯟꯅꯩ ꯑꯩ ꯑꯌꯥꯝꯕꯗ ꯅꯨꯄꯤꯁꯥꯅ ꯅꯨꯄꯤꯒ ꯋꯥꯔꯤ ꯁꯥꯕ ꯅꯨꯡꯉꯥꯏꯌꯦ
ꯎꯝ ꯅꯨꯄꯥꯗꯤꯁ
ꯅꯁꯥꯏꯁꯨ ꯅꯁꯥꯏꯁꯨ ꯅꯨꯄꯤ ꯑꯃ ꯁꯥꯟꯅꯥꯌꯦ
ꯑꯣ
ꯑꯗꯨ ꯅꯤꯋꯥꯛꯅ ꯌꯥꯗꯕꯒꯤ ꯑꯗꯨꯝ ꯃꯨꯠꯊꯈ꯭ꯔꯦ
ꯅꯪꯗꯤ ꯑꯗꯨꯝ ꯈꯨꯟꯗ ꯂꯩꯕ꯭ꯔꯣ
ꯑꯧ ꯈꯨꯟꯗ ꯂꯩꯌꯦ
ꯀꯩꯀꯩ ꯍꯣꯠꯅꯔꯤꯒꯦ ꯍꯟꯗꯛꯇꯤ
ꯀꯤꯖꯩꯅꯥ ꯑꯩꯗꯤ ꯀꯁꯨ ꯇꯣꯗꯦꯗ ꯑꯗꯨꯝ ꯌꯨꯝꯗ ꯂꯩꯌꯦ ꯊꯕꯛ ꯃꯆꯥ ꯑꯃ ꯇꯧꯔ ꯂꯩꯌꯦ
ꯎꯝ ꯐꯩꯅꯦ ꯀꯣꯂꯦꯖ ꯑꯨꯝꯗꯤ ꯂꯣꯏ ꯀꯥꯕ ꯂꯣꯏꯔꯝꯅꯤꯅꯦ ꯅꯣꯏꯗꯤ
ꯀꯔꯥꯏꯔꯒꯤ ꯀꯣꯂꯦꯁꯅꯣ ꯀꯣꯂꯦꯁ ꯀꯥꯗꯦ
ꯎꯝ
ꯀꯣꯂꯦꯁ ꯀꯥꯗꯦ ꯑꯩ
ꯊꯥꯒꯦ
ꯀꯣꯂꯦꯖ ꯀꯥꯗꯦꯕ ꯑꯩ
ꯑꯣ
ꯇꯨꯋꯦꯞ ꯂꯣꯏꯔꯒ ꯂꯣꯏꯔꯦ ꯀꯔꯤꯔꯣ ꯀꯣꯂꯦꯁ ꯇꯨ ꯊꯥꯎꯖꯟ ꯊꯥꯎꯖꯟ ꯇ꯭ꯋꯦꯟꯇꯤ ꯊ꯭ꯔꯤ ꯔꯥ ꯇ꯭ꯋꯦꯟꯇꯤ ꯐꯣꯔꯔꯥ ꯑꯣꯏꯔꯝꯒꯅꯤ ꯑꯦ ꯇ꯭ꯋꯦꯟꯇꯤ ꯐꯣꯔ ꯑꯣꯏꯔꯝꯅꯤ ꯍꯣꯏ
ꯇꯨꯌꯦꯐ ꯑꯣꯏꯕꯗꯣ
ꯎꯝ
ꯑꯣ ꯑꯗꯨꯗꯤ ꯑꯩꯒꯤ ꯖꯨꯅꯤꯌꯔ ꯇꯥꯔꯝꯃꯅꯤ
ꯑꯣꯏꯔꯝꯅꯤ ꯅꯪꯗꯤ ꯌꯥꯝ ꯑꯍꯟ ꯃꯥꯜꯂꯦꯅ ꯑꯗꯨꯗꯤ
ꯇꯜꯂꯦ ꯐ꯭ꯔꯤꯅꯦ ꯑꯩ ꯂꯩ ꯑꯩꯒꯤ ꯀꯩꯅꯣꯗ ꯇꯨꯌꯦꯜꯐꯇꯣ ꯅꯟ ꯇ꯭ꯋꯦꯟꯇꯤ ꯐꯣꯔ ꯑꯩꯒꯤ ꯑꯩꯉꯣꯟꯗꯒꯤ